ꯀꯥꯟꯅꯔꯕꯣ
ꯎꯝ ꯇꯥꯔꯦ ꯇꯥꯔꯦ ꯆꯥꯕꯣ ꯊꯛꯑꯕꫭ
ꯆꯥꯛ ꯆꯥꯔꯗ꯭ꯔꯤ ꯉꯁꯤꯗꯤ ꯆꯔꯥ ꯍꯦꯜꯂꯅꯤ ꯏꯁꯥ ꯃꯌꯦꯡ ꯈꯔ ꯇꯥꯍꯟꯒꯦ ꯀꯥꯟꯅꯗꯦ
ꯑꯣ ꯑꯣ ꯑꯣ ꯑꯩꯗꯨ ꯆꯥꯔꯦꯗ ꯑꯩꯈꯣꯏ ꯉꯁꯤ ꯑꯌꯨꯛꯇ ꯌꯦꯟ ꯊꯣꯡꯅꯤ ꯍꯥꯏꯔꯝꯕꯅꯦꯕ ꯀꯣ ꯀꯔꯤ ꯌꯦꯟ ꯈꯤꯇꯪ ꯑꯩꯅꯗꯤ ꯑꯦ ꯊꯥꯎꯗꯨ ꯌꯥꯎꯍꯟꯗꯅ ꯊꯣꯡꯉꯨ ꯍꯥꯏꯕꯗꯨꯗ ꯍꯥꯋꯥꯢꯗꯤ ꯃꯆꯟꯒꯥꯡ ꯊꯥꯛꯇ꯭ꯔꯦ ꯃꯣꯔꯣꯛ ꯃꯆꯟ ꯀꯩ ꯀꯥ ꯈꯔꯗꯤ ꯑꯈꯣꯏꯒꯤ ꯐꯨꯠꯄꯒꯤ ꯇꯥꯏꯞꯇ ꯈꯤꯇꯪ ꯑꯗꯨꯃꯥꯏꯅ ꯇꯧꯔ ꯊꯣꯡ ꯂꯩꯔꯝꯃꯦ ꯍꯥꯏꯇꯥꯔꯦ ꯈꯪꯗꯦ ꯑꯗꯨꯃꯥꯢ ꯑꯗꯨ ꯇꯣꯔ ꯆꯥ ꯂꯥꯛꯑꯦꯗ ꯑꯩꯁꯨ ꯈꯔ ꯅꯣꯡꯁꯤꯁꯨ ꯄꯂꯤ ꯄꯜꯂꯤꯒ ꯆꯨꯕꯅꯦ ꯍꯧꯛ ꯉꯥꯛꯇꯡ ꯂꯩꯔꯗꯤ ꯑꯃꯨꯛ ꯐꯃꯨꯡ ꯇꯨꯝꯒꯗꯣꯅꯤ ꯍꯥꯏꯇꯥꯔꯦ ꯋꯥꯔꯤ
ꯎꯝ ꯅꯣꯡ ꯇꯥꯕꯁꯦ ꯌꯥꯝ ꯅꯨꯡꯉꯥꯏꯇꯦ ꯍꯥꯏꯕ ꯂꯝꯕꯤ ꯊꯣꯡꯅ ꯈꯔ ꯐꯔꯗꯤ ꯐꯩ ꯂꯝꯕꯤ ꯊꯣꯡꯁꯨ ꯅꯨꯡꯉꯥꯏꯇꯦ ꯑꯗꯨꯒ ꯂꯝꯕꯤꯁꯦ ꯁꯦꯝꯅꯦꯁꯨ ꯈꯪꯗꯦ ꯑꯗꯣ ꯑꯗꯨꯅ ꯑꯗꯨ ꯑꯣꯏꯒ꯭ꯔꯦ ꯀꯣꯏꯕ ꯆꯠꯄꯗꯤ ꯆꯠꯂꯔꯣꯏꯗꯕ꯭ꯔꯥ ꯀꯃꯥꯏꯟ ꯇꯧꯔꯅꯤ ꯀꯥꯡ ꯃꯇꯝꯁꯤꯗ
ꯀꯣꯏꯕꯁꯤꯗꯤ ꯑꯈꯣꯏ ꯏꯃꯥꯅ ꯃꯁꯦꯟꯁꯤ ꯂꯥꯞꯅꯗꯤ ꯀꯣꯏꯔꯒꯨꯝꯁꯤ ꯑꯗꯨꯗꯤ ꯍꯥꯏꯅꯕꯅꯤ ꯑꯗꯨ ꯃꯣꯏꯁꯨ ꯄꯥꯎꯗꯤ ꯐꯥꯎꯅꯗꯔꯤ ꯍꯣꯏ ꯃꯣꯏ ꯃꯃꯥꯡ ꯊꯦꯡ ꯉꯔꯥꯡ ꯅꯍꯥꯟ ꯊꯦꯡꯅ ꯒꯥꯟꯗꯗꯤ ꯑꯦ ꯑꯝꯇꯪ ꯀꯩꯅꯣ ꯀꯥꯡꯁꯤꯗꯤ ꯑꯝꯛꯇꯪ ꯀꯥꯡꯕꯥꯎꯃꯩꯗꯤ ꯄꯨꯟ ꯈꯔ ꯇꯧꯁꯤ ꯈꯣꯠꯁꯤꯗꯤ ꯍꯥꯏꯕꯅꯦꯕ ꯑꯗꯨ ꯂꯥꯞꯅ ꯆꯠꯂꯒꯨꯟꯁꯤ ꯃꯣꯏ ꯍꯥꯏꯗꯤ ꯀꯩꯒꯤꯅꯣ ꯈꯪꯗꯦ ꯇꯟꯕꯩꯔꯥ ꯈꯪꯗꯦ ꯍꯥꯏꯗꯤ ꯈꯤꯇꯪ ꯂꯥꯞꯅ ꯆꯠꯂꯨꯀꯥꯟꯁꯤ ꯃꯃꯥꯡꯗꯤ ꯑꯩꯈꯣꯏꯁꯤ ꯃꯣꯏꯔꯥꯡ ꯒꯥꯡ ꯁꯨꯝ ꯆꯠꯂꯒ ꯁꯨꯝ ꯈꯤꯇꯪ ꯌꯧꯔꯨꯏ ꯍꯥꯏꯇꯥꯔꯦ ꯏꯝꯐꯥꯜ ꯒꯥꯡ ꯍꯥꯏꯐꯦꯠꯇꯪ ꯀꯃꯥꯏꯅꯅꯣ ꯍꯥꯏ ꯌꯦꯡꯉꯨꯏꯑꯦꯕꯀꯣ ꯑꯗꯣ ꯍꯟꯗꯛꯁꯤꯗꯤ ꯈꯤꯇꯪ ꯁꯟꯖꯤꯜꯂꯁꯤ ꯌꯨꯝꯗ ꯑꯣꯏꯅ ꯀꯩꯅꯣ ꯀꯩꯅꯣ ꯀꯩ ꯀꯩꯅꯣ ꯊꯣꯡꯉꯒ ꯍꯥꯏꯇꯥꯔꯦ ꯈꯔ ꯄꯨꯜꯂꯁꯤ ꯍꯥꯏꯕꯩ ꯐꯤꯕꯝꯗ ꯑꯣꯏꯅ ꯇꯥꯔꯦꯕꯀꯣ ꯑꯗꯨ ꯅꯣ ꯅꯣꯏ ꯍꯥꯏꯗꯔꯛꯑꯣꯢꯗ꯭ꯔꯣ ꯀꯃꯥꯏꯅ ꯇꯧꯒꯦ ꯍꯥꯏꯗꯤ ꯀꯃꯥꯏꯅ ꯇꯧꯔꯤꯅꯣ
ꯅꯣꯡꯁꯤꯗꯗꯤ ꯑꯩꯗꯤ ꯀꯣꯏꯕꯁꯨ ꯆꯠꯅꯤꯡꯗꯦ ꯏꯃꯥꯟꯅꯕꯤ ꯃꯈꯩꯅꯕꯨꯗꯤ ꯆꯠꯁꯦꯕꯨꯗꯤ ꯍꯥꯏ ꯍꯥꯏꯕꯅꯦ ꯑꯗꯨ ꯑꯣꯏꯔꯁꯨꯅꯦ ꯅꯣꯡ ꯇꯥꯕꯁꯦ ꯑꯩꯗꯤ ꯀꯌꯥ ꯅꯨꯡꯉꯥꯏꯇꯦꯕ ꯆꯠꯊꯣꯛ ꯆꯠꯁꯤꯟꯗꯅꯦ ꯍꯥꯏꯗꯤ ꯐꯤ ꯃꯛꯇ ꯁꯦꯠꯂꯣ ꯀꯩꯃꯛꯇ ꯇꯧꯔꯣ ꯅꯣꯡꯗꯣ ꯇꯥꯔꯕꯅꯤꯅ ꯆꯠꯂꯁꯨ ꯈꯣꯠꯂꯁꯨ ꯅꯨꯡꯉꯥꯏꯕꯗꯨ ꯑꯣꯏꯗꯦꯗꯅ ꯑꯗꯨꯒꯤ ꯆꯠꯁꯨ ꯆꯠꯅꯤꯡꯗꯦ ꯑꯗꯨꯒ ꯑꯗꯨ ꯍꯥꯏꯔꯒ ꯀꯥꯡꯒꯤ ꯀꯩꯅꯣ ꯗꯨꯀꯥꯟ ꯈꯨꯗꯤꯡꯒꯤ ꯐꯨꯔꯤꯠ ꯑꯃꯗ ꯆꯥꯝꯃꯒ ꯄꯤꯅꯕꯔꯣ ꯘꯔꯤ ꯂꯤꯁꯤꯡ ꯑꯃꯒ ꯄꯤꯔꯝꯕꯗꯣ ꯆꯥꯝꯃ ꯄꯤꯔꯦꯅꯒ ꯊꯦꯡꯅꯩꯅꯦ ꯅꯪꯗꯤ ꯊꯦꯡꯅꯗ꯭ꯔꯣ
ꯑꯣ ꯃꯣꯏꯒꯤ ꯁꯨꯝ ꯀꯥꯡ ꯃꯇꯝꯒꯤ ꯑꯣꯐꯔ ꯍꯥꯏꯗꯔꯥ ꯊꯥꯗꯣꯛꯄꯩꯔꯣ
ꯍꯣꯏ ꯍꯣꯏ ꯊꯥꯗꯣꯛꯄꯗꯣ ꯍꯥꯟꯅꯒꯤꯗꯣ ꯁꯦꯜꯅꯦ ꯁꯥꯗꯅꯅꯦ ꯍꯦꯛꯇ ꯗꯨꯀꯥꯟ ꯈꯨꯗꯤꯡꯒꯤꯅꯦ ꯍꯥꯏꯕ ꯂꯩꯔꯤꯁꯦ ꯍꯧꯖꯤꯛꯁꯦ
ꯑꯣ ꯑꯩ ꯊꯦꯡꯅꯗ꯭ꯔꯗꯤ ꯍꯧ ꯄꯝꯃꯩꯗꯤ ꯍꯧ ꯄꯥꯝ ꯊꯦꯡꯅꯔꯤꯁꯦ ꯑꯩꯈꯣꯏꯅ ꯈꯔ ꯆꯥꯕ ꯊꯛꯄ ꯑꯣꯏꯅ ꯌꯦꯡꯕꯏꯔ ꯈꯪꯗꯦ ꯑꯃ ꯉꯔꯥꯡ ꯅꯍꯥꯟꯒꯤ ꯑꯃ ꯀꯔꯝꯕ ꯅꯨꯃꯤꯠꯇꯅꯣ ꯕꯛꯀꯦꯠ ꯑꯃ ꯂꯩꯀꯥꯟꯗ ꯑꯃ ꯃꯣꯏ ꯀꯦꯞꯁꯤ ꯌꯦꯟꯒꯤꯔꯥ ꯈꯪꯗꯦꯅꯦ ꯑꯃ ꯂꯩꯀꯥꯟꯗ ꯑꯃ ꯍꯥꯞꯅꯤ ꯀ ꯍꯥꯏꯗ ꯑꯃ
ꯍꯣꯏ ꯍꯣꯏ ꯍꯣꯏ ꯑꯗꯨꯁꯨ ꯇꯧꯋꯦ ꯑꯗꯒꯤꯗꯤ ꯑꯅꯧꯕ ꯑꯃ ꯆꯥꯐꯝ ꯑꯃ ꯍꯥꯡꯕꯅꯦꯕꯀꯣ ꯁꯨꯔꯨꯡ ꯍꯥꯏꯔꯒ ꯑꯩꯈꯣꯏꯒꯤꯅꯦ ꯁꯨꯔꯨꯡ ꯄꯨꯔꯥ ꯁꯨꯔꯨꯡꯗꯨꯃꯥꯏꯅ ꯇꯧꯗꯣꯏꯅꯦ ꯃꯑꯣꯡꯗꯣ ꯑꯗꯣ ꯑꯗꯨ ꯌꯥꯝꯗꯤ ꯐꯗꯤ ꯐꯖꯩꯌꯦ ꯑꯗꯣ ꯉꯔꯥꯡꯗꯔ ꯍꯥꯡꯉꯤꯕ ꯃꯣꯏꯗꯣ ꯉꯔꯥꯡꯔ ꯅꯍꯥꯟꯔ ꯍꯥꯡꯈꯤꯕꯅꯤ
ꯑꯣ ꯑꯣ
ꯑꯗꯨ ꯆꯠꯂꯨ ꯆꯠꯂꯣ ꯅ ꯅꯃꯥꯟꯅꯕꯤ ꯅꯃꯥꯟꯅꯕꯁꯤꯡꯒ
ꯑꯗꯨꯗꯤ ꯇꯥꯗ꯭ꯔꯤ ꯑꯩ ꯉꯁꯤ ꯈꯛꯇ ꯇꯥꯔꯤ ꯍꯥꯏꯇꯥꯔꯦ ꯍꯥꯏꯗꯤ ꯑꯗꯨꯃꯥꯏꯅꯒ ꯀꯩꯅꯣ ꯇꯧꯋꯤ ꯈꯣꯠꯂꯤ ꯀꯔꯤ ꯀꯔꯤ ꯐꯪꯕꯅꯣ ꯍꯥꯏꯐꯦꯠꯇꯪ ꯅꯪ ꯈꯪꯕ꯭ꯔꯣ
ꯑꯩ ꯌꯥꯝꯅꯗꯤ ꯍꯦꯟꯅ ꯈꯪꯗꯦ ꯑꯗꯣ ꯑꯩꯅ ꯁꯨꯝ ꯈꯟꯕꯗ ꯆꯥꯐꯝꯁꯦ ꯑꯦ ꯆꯥꯐꯝꯅꯤꯅꯅꯦ ꯆꯥꯛꯀꯨꯝꯕꯗꯤ ꯐꯪꯉꯝꯒꯅꯤ ꯑꯩꯅ ꯈꯟꯕꯗ ꯍꯥꯏꯕꯗꯤ ꯆꯥꯛ ꯏꯟꯁꯥꯡꯒꯨꯝꯕꯁꯦ ꯐꯪꯗꯧ ꯃꯥꯜꯂꯦ ꯁꯨꯔꯨꯝꯒ ꯍꯥꯏꯕꯗꯨꯗꯀꯣ
ꯑꯣ ꯑꯩ ꯑꯩꯅ ꯁꯨꯈꯪꯅꯤꯡ ꯈꯪꯅꯤꯡꯉꯤꯁꯤꯅ ꯃꯣꯃꯣꯏꯒꯤ ꯁꯨꯃꯥꯏꯅ ꯍꯧꯖꯤꯛꯇꯤ ꯃꯈꯟ ꯃꯈꯟ ꯌꯥꯝ ꯇꯧꯅꯩꯗꯅ ꯍꯧꯖꯤꯛꯇꯤ ꯆꯧꯒ ꯃꯣꯃꯣ ꯈꯛꯇ ꯑꯩꯈꯣꯏꯒꯤ ꯐ꯭ꯔꯥꯏ ꯔꯥꯏꯁ ꯍꯥꯏꯗꯣꯏꯔꯥ ꯍꯥꯏꯗꯤ ꯆꯥꯛ ꯑꯉꯧꯕ ꯁꯨꯃꯥꯏꯅ ꯈꯛꯇ ꯇꯧꯗ꯭ꯔꯕꯅꯦꯕ ꯍꯧꯖꯤꯛꯇꯤ ꯍꯥꯏꯗꯤ ꯃꯣꯏ ꯃꯄꯥꯟ ꯂꯝꯒꯤ ꯄꯣꯠꯁꯛ ꯍꯥꯏꯗꯣꯔꯛꯑꯃꯣꯏ ꯁꯥꯎꯠ ꯀꯣꯔꯤꯌꯥꯒꯤ ꯑꯣꯏꯒꯦꯔꯥ ꯅꯠꯇ꯭ꯔꯒ ꯑꯩꯈꯣꯏꯒꯤ ꯂꯩꯗꯅ ꯑꯩꯈꯣꯏꯒꯤ ꯉꯥ ꯆꯥꯛ ꯈꯇꯪ ꯑꯣꯏꯔꯣ ꯑꯇꯣꯞꯄ ꯂꯝꯒꯤ ꯑꯣꯏꯅ ꯍꯥꯡ ꯍꯧꯖꯤꯛ ꯍꯥꯡꯅ ꯌꯥꯎꯕꯅꯦꯕ ꯑꯗꯨꯃꯥꯏꯅ ꯍꯥꯡꯉꯤꯔꯥ ꯈꯣꯠꯂꯤꯔꯥ ꯍꯥꯏꯗ ꯁꯨꯝ ꯍꯪꯉꯣ ꯍꯪ ꯕꯅꯤꯗ
ꯑꯗꯨꯏꯗꯣ ꯑꯩ ꯐꯖꯅ ꯈꯪꯗ꯭ꯔꯤꯕꯔꯤꯕꯀꯣ ꯑꯩꯗꯣ ꯍꯥꯏꯗꯤ ꯃꯣꯏꯅ ꯍꯥꯡꯗꯣꯛꯑꯒ ꯃꯣꯏꯒꯤ ꯀꯦꯔꯤꯍꯥꯏꯅꯤ ꯀꯩꯀꯩ ꯌꯥꯎꯋꯦꯒꯗꯣ ꯊꯥꯒꯠꯅꯔꯛꯇꯦꯕꯀꯣ ꯑꯗꯨ ꯅꯠꯇꯕꯤꯗ ꯃꯤꯅ ꯁꯨꯝ ꯐꯝꯃꯒ ꯃꯣꯏꯅ ꯁꯨꯝ ꯕꯤꯗꯤꯑꯣꯒꯨꯝꯕ ꯅꯝꯕ ꯀꯩ ꯌꯦꯡꯍꯟꯕꯗꯣ ꯑꯗꯨꯗꯗꯤꯕ ꯍꯥꯏꯗꯤ ꯃꯣꯏꯅ ꯆꯥꯔꯤꯗꯨꯣ ꯆꯥꯛ ꯏꯟꯁꯥꯡꯒꯨꯝꯕ ꯑꯣꯏꯅ ꯎꯕꯗꯣ ꯑꯗꯨ ꯑꯣꯏꯅ ꯎꯏꯌꯦ ꯑꯗꯨꯒ ꯑꯃ ꯂꯩꯔꯤꯌꯦ ꯑꯩꯅ ꯉꯔꯥꯡ ꯅꯍꯥꯟꯗ ꯆꯥꯔꯛꯄ ꯌꯥꯝ ꯍꯥꯎꯕ ꯆꯥꯛꯍꯥꯎꯒꯤ ꯆꯦꯡꯗꯨ ꯇꯧꯔꯤꯗꯅ ꯍꯩꯅꯧꯗꯨꯒ ꯁꯪꯒꯣꯝꯗꯨꯒ ꯇꯧꯔꯒ ꯃꯣꯏꯅ ꯃꯃꯤꯡꯗꯨꯕꯨ ꯀꯩ ꯍꯥꯏꯈ꯭ꯔꯦ ꯀꯥꯎꯕ ꯀꯧꯋꯦ ꯑꯗꯨꯒꯤ ꯃꯃꯤꯡꯗꯨꯗꯣ ꯌꯥꯝ ꯍꯥꯎꯋꯦ ꯃꯣꯏꯒꯤ ꯈꯨꯠꯁꯦꯝꯗꯣ ꯌꯨꯝꯗ ꯁꯦꯝꯃꯁꯨ ꯌꯥꯅꯤꯌꯦ ꯃꯣꯏ ꯃꯑꯣꯡꯗꯣ ꯍꯥꯎꯋꯦ ꯃꯗꯨꯃꯗꯨꯗꯤ
ꯑꯣ ꯅꯪꯒꯤ ꯋꯥꯔꯤꯁꯤꯗꯤ ꯑꯩꯈꯣꯏꯒꯤ ꯈꯔ ꯑꯗꯨꯃꯥꯏꯅꯈꯤ ꯅꯪꯅ ꯍꯧꯈꯥꯏꯔꯛꯄꯗ ꯆꯍꯥꯎꯒ ꯑꯗꯨꯃꯥꯏꯅ ꯁꯦꯝꯃꯦ ꯍꯥꯏꯗꯣ ꯃꯣꯏ ꯖꯄꯥꯟꯒꯤꯔ ꯑꯇꯣꯞꯄ ꯂꯝ ꯖꯄꯥꯟ ꯂꯝꯗꯝꯒꯤ ꯑꯃ ꯃꯣꯏꯒꯤ ꯑꯃ ꯑꯗꯨꯃꯥꯏꯅ ꯈꯔꯂ ꯑꯊꯨꯝꯕ ꯍꯥꯏꯇꯥꯔꯦ ꯑꯊꯨꯝꯕꯗꯣ ꯁꯦꯝꯕꯗ ꯑꯃ ꯂꯩꯕꯅꯦꯕ ꯑꯗꯨꯒꯤꯗꯣ ꯌꯥꯝ ꯃꯥꯟꯁꯤꯜꯂꯦ
ꯑꯗꯨꯒꯤꯔꯁꯨ ꯈꯪꯗꯦ ꯑꯩꯗꯤ ꯅꯍꯥꯟꯗꯣ ꯃꯥ ꯃꯁꯛꯇꯣ ꯍꯥꯏꯗꯤ ꯁꯨꯝ ꯍꯩꯅꯧꯗꯤ ꯑꯩ ꯌꯥꯝ ꯄꯥꯝꯖꯩꯌꯦꯕꯀꯣ ꯑꯗꯨꯒꯤ ꯍꯩꯅꯧꯗꯣ ꯆꯥꯅꯤꯡꯉꯦ ꯁꯥꯗꯅ ꯍꯩꯅꯧꯗꯨꯒꯤ ꯑꯗꯨꯒꯤꯗꯣ ꯌꯥꯎꯔꯝꯕꯒꯤ ꯑꯩꯈꯣꯏꯅ ꯆꯥꯁꯦꯅ ꯍꯥꯏꯔꯦ ꯑꯗꯨꯒ ꯆꯥꯕ ꯀꯥꯟꯗ ꯃꯁꯛꯁꯨ ꯌꯥꯝ ꯐꯖꯩꯌꯦ ꯃꯣꯏꯅ ꯄꯨꯊꯣꯔꯛꯏꯗꯣ ꯃꯑꯣꯡꯒꯗꯣ ꯌꯥꯝ ꯇꯥꯏꯅꯦ ꯑꯗꯣ ꯌꯥꯝꯅꯕꯨꯗꯤ ꯆꯝꯃꯤ ꯌꯨꯝꯗ ꯑꯗꯨꯝ ꯁꯦꯝꯃꯒ ꯆꯥꯕ ꯌꯥꯅꯤ
ꯍꯁꯨ ꯍ ꯍ ꯑꯗꯩ ꯅꯣꯏꯣꯏ ꯁꯨꯁꯤ ꯅꯨꯡꯁꯤ ꯀꯔꯤ ꯍꯥꯏꯕ ꯀꯔꯤꯅꯣ ꯅꯠꯇꯦ ꯍꯥꯏꯗꯤ ꯃꯊꯦꯜ ꯌꯥꯝ ꯂꯩꯗꯥꯏꯅꯦ ꯑꯗꯨꯝ ꯃꯥꯜꯂꯑꯀꯥꯡꯗꯤ ꯇꯧꯕ꯭ꯔꯣ
ꯍ ꯁꯨꯁꯤꯒꯨꯝꯕꯁꯤꯗꯤ ꯑꯩꯗꯤ ꯄꯥꯝꯖꯗꯦ ꯑꯗꯨꯅ ꯄꯥꯝꯗꯕꯅꯤꯅ ꯑꯗꯨꯒꯤꯕꯨꯗꯤ ꯀꯌꯥ ꯇꯧꯗꯦ ꯑꯗꯣ ꯑꯩꯗꯤ ꯀꯩꯅꯣ ꯀꯥꯡꯍꯧꯒꯨꯝꯕꯒ ꯑꯩꯈꯣꯏꯒꯤ ꯃꯩꯇꯩꯒꯤ ꯆꯤꯟꯖꯥꯛꯁꯦ ꯁꯤꯡꯖꯨ ꯒꯨꯝꯕ ꯁꯤꯅ ꯍꯦꯟꯅ ꯄꯥꯝꯖꯕꯅꯤꯅ ꯁꯤꯗ ꯑꯣꯏꯅ ꯍꯦꯟꯅ ꯇꯧꯋꯦ ꯑꯗꯨ ꯅꯠꯇꯕꯤꯗꯗꯤ ꯀꯩꯅꯣꯃꯣꯗꯨꯗꯤ ꯇꯧꯗꯦ ꯀꯥꯡꯍꯧꯒꯨꯝꯕꯁꯦ ꯌꯥꯝ ꯆꯥꯅꯤꯡꯉꯦ ꯑꯩꯗꯤ ꯃꯪꯒꯟꯒꯨꯝꯕꯒꯤ ꯑꯣꯏꯔꯣ ꯆꯅꯥꯒꯤ ꯑꯣꯏꯔꯣ ꯀꯣꯕꯤꯒꯤꯗꯪ ꯑꯣꯏꯔꯁꯨ ꯀꯣ ꯑꯗꯨꯅ ꯍꯦꯟꯅ ꯄꯥꯝꯃꯦꯕ ꯑꯗꯨ ꯅꯠꯇꯕꯤꯗ ꯑꯇꯣꯞꯄꯒ ꯇꯧꯕꯗꯨꯗꯗꯤ ꯆꯥꯅꯤꯡꯗꯦ ꯄꯥꯝꯗꯦ
ꯑꯣ ꯑꯣ ꯑꯩ ꯑꯗꯨꯗꯤ ꯑꯗꯨꯒꯤ ꯃꯈꯥ ꯇꯥꯅ ꯀꯩꯅꯣꯝꯇ ꯍꯪꯒꯦꯅꯦ ꯁꯨꯝ ꯑꯩꯈꯣꯏ ꯃꯄꯥꯟ ꯉꯥꯡ ꯅꯪꯁ ꯊꯣꯛꯑꯦ ꯈꯣꯠꯂꯅꯦ ꯑꯩꯈꯣꯏ ꯃꯄꯥꯟ ꯍꯥꯏꯗꯤ ꯑꯩꯈꯣꯏꯒꯤ ꯃꯅꯤꯄꯨꯔ ꯋꯥꯡꯃ ꯆꯠꯂꯦ ꯈꯣꯠꯂꯦ ꯄꯥꯟ ꯊꯣꯛꯣꯛꯀꯥꯟꯗ ꯑꯗꯨ ꯑꯣꯢꯗꯤ ꯁꯨꯃꯥꯏꯅ ꯑꯇꯣꯞꯄ ꯂꯝꯗꯝꯒꯤ ꯀꯔꯝꯕ ꯆꯥꯛ ꯌꯦꯟꯁꯥꯡꯁꯤ ꯅꯪꯉꯣꯟꯗ ꯈꯤꯇꯪ ꯑꯣꯏꯅꯕ꯭ꯔꯥ ꯍꯩꯅꯕ꯭ꯔꯥ ꯑꯃ ꯅꯪꯅ ꯁꯨꯝ ꯑꯦꯁ ꯁꯤꯒꯤꯁꯤ ꯑꯍꯧꯕꯅꯤ ꯍꯥꯏꯔ ꯀꯥꯟꯗ ꯁꯨꯝ ꯅꯪꯅ ꯚꯗꯤꯑꯣꯒ ꯌꯦꯡꯕꯗ ꯅꯠꯇ꯭ꯔ ꯁꯨꯝ ꯌꯦꯡꯕꯗ ꯈꯣꯠꯄꯗ ꯊꯦꯡꯅꯈꯤꯕ ꯌꯥꯎꯕꯥ ꯈꯣꯠꯄ꯭ꯔꯥ ꯂꯩꯕ꯭ꯔꯣ
ꯎꯝ ꯑꯗꯨꯒꯤ ꯑꯣꯏꯇꯥꯔꯒꯗꯤ ꯑꯩꯗꯤ ꯂꯣꯏ ꯍꯥꯎꯋꯦ ꯑꯃꯔꯣꯝꯗꯀꯣ ꯆꯥꯔꯨꯕꯁꯦ ꯑꯩꯅ ꯆꯪꯉꯨꯕꯁꯦ ꯑꯗꯨꯝ ꯍꯥꯎꯋꯦ ꯍꯥꯏꯗꯤ ꯑꯗꯨꯝ ꯆꯥꯕꯗ ꯑꯗꯨꯝ ꯍꯥꯎꯅ ꯆꯥꯖꯕ ꯃꯤꯁꯨ ꯑꯣꯏꯖꯕꯅꯤꯅ ꯍꯥꯎꯁꯨ ꯍꯥꯎꯋꯦ ꯑꯗꯣ ꯑꯩꯅ ꯉꯔꯥꯡ ꯅꯍꯥꯟ ꯆꯠꯄꯗ ꯑꯣꯏꯔꯣ ꯑꯃ ꯆꯥ ꯍꯥꯏꯔꯒ ꯑꯃ ꯂꯩꯌꯦꯕꯀꯣ ꯑꯗꯨꯗꯗꯤ ꯃꯣꯏꯒꯤ ꯃꯌꯥꯡꯇꯣꯟꯒꯤ ꯆꯧꯁꯦ ꯌꯥꯝ ꯍꯥꯎꯋꯦ ꯑꯗꯨꯃꯗꯨꯗꯤ ꯌꯥꯝ ꯍꯥꯎꯋꯦ ꯑꯗꯨꯃ ꯆꯥꯔꯛꯑꯦ ꯑꯗꯨꯒꯅꯦ ꯑꯩꯈꯣꯏꯒꯤꯅꯦ ꯌꯦꯟꯒꯤ ꯀꯩ ꯍꯥꯏꯅꯤ ꯀꯣꯔꯤꯌꯟ ꯇꯥꯏꯞ ꯍꯥꯏꯗꯧꯔꯥ ꯃꯣꯏꯅ ꯇꯧꯕꯗꯀꯣ ꯑꯣ ꯃꯣꯔꯣꯛꯀꯤ ꯀꯩꯅꯣꯃꯁꯦ ꯃꯍꯤꯒꯨꯝꯕꯗ ꯈꯔ ꯇꯣꯠꯄ ꯃꯥꯜꯂꯦꯕ ꯃꯣꯏ ꯃꯑꯣꯡꯗꯣ ꯊꯨꯝꯂꯤ ꯊꯨꯝꯂꯤꯁꯨ ꯇꯧꯔꯒ ꯌꯥꯛꯂꯤ ꯌꯥꯛꯂꯤꯁꯨ ꯇꯧꯔꯒ ꯍꯥꯏꯗꯤ ꯌꯦꯟꯒꯤ ꯃꯈꯣꯡꯒꯨꯝꯕ ꯑꯗꯨꯒ ꯃꯥꯒꯤ ꯃꯁꯥꯒꯨꯝꯕ ꯃꯊꯥꯒꯨꯝꯕꯗꯣ ꯃꯣꯏꯅ ꯉꯧꯔꯒ ꯊꯥꯎꯗ ꯑꯗꯨꯒ ꯊꯥꯎꯁꯨ ꯈꯔ ꯌꯥꯝ ꯌꯥꯎ ꯌꯥꯝ ꯌꯥꯎꯕ ꯊꯥꯎꯗꯨꯗꯤ ꯅꯠꯇꯦ ꯊꯥꯎꯗꯣ ꯈꯔ ꯌꯥꯎꯔꯒ ꯍꯥꯟꯅ ꯊꯥꯎꯗ ꯇꯥꯎꯊꯣꯛꯑꯒ ꯍꯧꯖꯤꯛꯀꯤ ꯃꯣꯔꯣꯛꯀꯤ ꯀꯩꯅꯣꯃ ꯊꯥꯎꯒꯨꯝꯕꯗꯨꯩꯗꯒꯤ ꯇꯣꯠꯂꯒ ꯁꯦꯝꯃꯛꯄ ꯃꯥꯜꯂꯦꯕ ꯑꯗꯨ ꯌꯥꯝ ꯍꯥꯎꯋꯦ ꯑꯗꯨ ꯃꯗꯨꯗꯤ ꯑꯗꯨꯗꯤ ꯃꯐꯝ ꯈꯨꯗꯤꯡꯒꯤ ꯍꯥꯎꯋꯦ ꯑꯗꯣ ꯑꯃ ꯀꯔꯤ ꯍꯥꯏꯅꯤ ꯆꯥꯛ ꯑꯉꯧꯕꯗ ꯑꯣꯏꯔꯣ ꯌꯦꯔꯨꯝꯒꯨꯝꯕꯁꯦ ꯌꯦꯔꯨꯝ ꯆꯥꯛꯉꯧꯒꯨꯝꯕꯗꯁꯨ ꯌꯥꯝ ꯍꯥꯎꯋꯦ ꯑꯩꯗꯤ ꯑꯗꯨꯏꯗꯣ ꯃꯐꯝꯁꯦ ꯃꯃꯤꯡꯁꯦ ꯀꯥꯎꯁꯤꯜꯂꯛꯑꯦ ꯌꯥꯝ ꯇꯣꯏꯅꯁꯨ ꯆꯠꯄ ꯅꯠꯇ꯭ꯔꯕꯅꯤꯅ ꯅꯣꯡ ꯐꯥꯗꯣꯛ ꯆꯠꯄꯅꯤꯅ ꯃꯃꯤꯡꯗꯣ ꯈꯪꯗ꯭ꯔꯦ ꯑꯗꯣ ꯑꯩ ꯅꯪ ꯅꯣꯡꯃ ꯂꯥꯛꯀꯥꯟꯗ ꯆꯥꯃꯤꯟꯅꯔꯨꯁꯦ ꯑꯩ ꯄꯨꯕꯤꯒꯦꯅꯦ ꯑꯗꯨꯒꯤꯕꯨꯗꯤ
ꯑꯣ ꯑꯣ ꯑꯗꯨꯃꯥꯏꯅ ꯂꯩ ꯑꯩ ꯈꯪꯕ꯭ꯔ ꯈꯪꯉꯣꯏꯗ꯭ꯔꯥ ꯑꯩꯒꯤꯗꯤ ꯑꯩꯅ ꯁꯨꯝ ꯃꯄꯥꯡꯒꯥꯟ ꯆꯠꯄ ꯍꯥꯏꯔꯗꯤ ꯑꯩꯈꯣꯏ ꯈꯥ ꯚꯥꯔꯠꯇ ꯑꯣꯏꯅ ꯆꯠꯂꯦ ꯆꯥꯠꯂꯥꯗꯤ ꯑꯩꯗꯤ ꯃꯣꯏꯒꯤ ꯈꯥꯕꯔꯥꯀꯤ ꯑꯃꯥ ꯗꯣꯁꯥ ꯍꯥꯏ ꯗꯔꯥ ꯑꯃ ꯆꯥꯛꯀ ꯀꯩꯅꯣꯒ ꯍꯋꯥꯏꯁꯤ ꯇꯛꯈꯥꯏꯔꯒ ꯑꯩꯈꯣꯏꯒꯤ ꯇꯟꯒꯨꯝꯃꯥꯏꯅ ꯁꯨꯝ ꯁꯦꯝꯕ ꯃꯣꯏ ꯇꯟ ꯍꯥꯏꯇꯥꯔꯦ ꯑꯩꯈꯣꯏ ꯃꯣꯏꯈꯥ ꯚꯥꯔꯠꯀꯤ ꯇꯟ ꯑꯗꯨꯃꯥꯏꯅ ꯁꯦꯝꯕ ꯂꯩꯌꯦꯕꯀꯣ ꯑꯗꯩ ꯗꯣꯁꯥꯁꯤꯁꯨ ꯑꯗꯨꯝ ꯃꯣꯏ ꯗꯣꯁꯥꯁꯤꯁꯨ ꯃꯈꯟꯁꯦ ꯌꯥꯝ ꯌꯥꯝꯈꯔꯦ ꯑꯩꯈꯣꯏꯒꯤ ꯑꯥꯂꯨ ꯃꯌꯥꯏꯗ ꯍꯥꯞꯄ ꯑꯗꯒꯤ ꯑꯩꯈꯣꯏꯒꯤ ꯌꯦꯟ ꯍꯥꯞꯄ ꯅꯠꯇ꯭ꯔꯒ ꯇꯤꯜꯍꯧꯅꯒꯥꯡ ꯇꯧꯕ ꯑꯗꯒꯤ ꯃꯣꯏꯒꯤ ꯍꯋꯥꯏꯁꯤ ꯍꯋꯥꯏꯁ ꯑꯃꯨꯛ ꯍꯋꯥꯏꯁꯤ ꯁꯒꯣꯜ ꯍꯋꯥꯏ ꯍꯥꯞꯄ ꯇꯧꯕꯅꯦꯕꯗꯣ ꯁꯒꯣꯜ ꯍꯋꯥꯏꯒ ꯍꯋꯥꯏ ꯑꯇꯣꯞꯄ ꯑꯃꯒ ꯍꯥꯞꯄ ꯇꯁꯨ ꯂꯩꯌꯦꯕꯀꯣ ꯌꯥꯝ ꯍꯥꯏꯗꯤ ꯃꯊꯦꯜꯗꯣ ꯃꯣꯏ ꯗꯣꯁꯥ ꯍꯥꯏꯕ ꯀꯩꯅꯣꯁꯦ ꯆꯤꯟꯖꯥꯛꯁꯦ ꯁꯤꯗꯐꯧ ꯃꯊꯦꯡꯁꯦ ꯌꯥꯝ ꯌꯥꯝꯈꯔꯦꯕ ꯑꯗꯨ ꯑꯣꯏꯅ ꯈꯤꯇꯪ ꯄꯥꯝꯖꯩ ꯍꯥꯏꯇꯥꯔꯦ ꯃꯣꯏꯁꯨ ꯊꯥꯎꯁꯨ ꯌꯥꯝ ꯌꯥꯎꯛꯇꯕꯅꯦ ꯃꯣꯏꯅ ꯇꯧꯔꯤꯁꯦ ꯑꯗꯨ ꯌꯥꯝ ꯀꯟꯅ ꯌꯥꯎꯗꯦ ꯑꯗꯨꯃ ꯈꯔ ꯄꯥꯝꯖꯩ ꯑꯗꯒꯤ ꯁꯣꯝꯗ ꯑꯣꯏꯅ ꯑꯩꯈꯣꯏꯒꯤ ꯑ꯭ꯋꯥꯡꯗ ꯑꯣꯏꯅ ꯆꯠꯂꯗꯤ ꯑꯩꯅ ꯌꯥꯝ ꯄꯥꯝꯖꯩꯁꯦ ꯃꯣꯏꯒꯤ ꯕꯇꯔ ꯆꯤꯛꯀꯟ ꯍꯥꯏꯅ ꯑꯩꯈꯣꯏꯒꯤ ꯕꯇꯟ ꯍꯥꯏꯇꯥꯔꯦ ꯁꯤꯅ ꯇꯧꯔꯒ ꯌꯦꯟꯁꯤ ꯐꯖꯅ ꯇꯥꯛꯊꯣꯛꯑꯅꯤ ꯈꯥꯃꯦꯟꯁꯤꯒ ꯑꯩꯈꯣꯏꯒꯤ ꯆꯣꯠꯂꯤ ꯆꯣꯠꯂꯤ ꯇꯧꯔꯒ ꯉꯧꯔꯒꯀꯣ ꯑꯗꯨꯗ ꯀꯩꯅꯣꯁꯦ ꯍꯥꯞꯄ ꯃꯁꯨ ꯈꯔ ꯄꯥꯝꯖꯩ ꯍꯥꯏꯇꯥꯔꯦ ꯑꯗꯒꯤ ꯃꯣꯏꯒꯤ ꯁꯪꯒꯣꯝ ꯁꯥꯅꯥꯁꯦ ꯁꯪꯒꯣꯝ ꯁꯅꯥꯁꯤ ꯀꯃꯥꯏꯅ ꯊꯣꯡꯉꯤꯅꯣ ꯈꯪꯗꯦ ꯌꯥꯝ ꯐꯥꯎꯅ ꯊꯣꯡꯉꯤ ꯍꯥꯏꯇꯥꯔꯦ ꯁꯪꯒꯣꯝꯕꯗꯤ ꯈꯔꯗꯤ ꯄꯥꯝꯖꯩ ꯑꯗꯩ ꯁꯣꯝꯗ ꯃꯃꯥꯡ ꯑꯗꯤ ꯃꯃꯥ ꯑꯩꯈꯣꯏ ꯃꯅꯤꯄꯨꯔꯒꯤ ꯆꯤꯟꯖꯥꯛꯇ ꯍꯣꯏ ꯑꯅꯝꯕꯅ ꯈꯔ ꯑꯗꯨꯝ ꯄꯥꯝꯃꯦ ꯍꯥꯏꯇꯥꯔꯦ ꯆꯝꯊꯣꯡ ꯑꯩꯈꯣꯏ ꯀꯥꯡꯁꯣꯏꯁꯦ ꯀꯥꯡꯁꯣꯏꯁꯤꯁꯤ ꯑꯗꯨꯝ ꯈꯔ ꯍꯩꯅꯔꯦ ꯍꯥꯏꯇꯥꯔꯦ ꯈꯔ ꯀꯩꯅꯣ ꯍꯥꯟꯅꯗꯒꯤ ꯈꯔ ꯋꯥꯠꯂꯁꯨ ꯑꯗꯣ ꯍꯧꯖꯤꯛꯇꯤ ꯀꯥꯡꯁꯣꯏꯁꯨꯦ ꯑꯗꯨꯝ ꯍꯩꯅꯔꯦ ꯑꯗꯣ ꯁꯣꯝꯒꯤ ꯑꯩꯈꯣꯏꯒꯤ ꯋꯦꯁ ꯕꯦꯡꯒꯣꯜ ꯍꯥꯏꯗꯣꯏꯔꯥ ꯁꯤꯒꯤ ꯃꯐꯝꯗ ꯃꯣꯏꯒꯤ ꯍꯥꯃꯦꯡꯁꯦ ꯍꯥꯃꯦꯡꯒꯤ ꯈꯨꯊꯣꯡ ꯑꯃ ꯂꯩꯔꯤꯑꯦꯕ ꯑꯩꯗꯤ ꯃꯥꯏ ꯈꯨꯊꯣꯡꯗꯨꯗꯤ ꯈꯪꯗ꯭ꯔꯦ ꯃꯣꯏꯅ ꯁꯨꯃꯥꯏꯅ ꯅꯤꯍꯥꯔꯤ ꯍꯥꯏꯕ꯭ꯔꯥ ꯀꯩꯅꯣꯝꯈꯛ ꯍꯥꯏꯕꯅꯦ ꯍꯥꯏꯗꯤ ꯃꯣꯏꯒꯤ ꯂꯣꯟꯗ ꯍꯥꯏꯇꯥꯔꯦ ꯃꯣꯏ ꯂꯣꯟꯗ ꯑꯗꯨꯃ ꯑꯗꯨꯃ ꯌꯥꯝ ꯍꯥꯎꯋꯦ ꯁꯥꯁꯤ ꯀꯃꯥꯏꯅ ꯇꯧꯔꯤꯅꯣ ꯈꯪꯗꯦ ꯑꯩꯈꯣꯏꯒꯤ ꯑꯥ ꯊꯣꯠ ꯊꯣꯠ ꯂꯥꯎꯔꯒ ꯁꯤꯠꯦꯠ ꯐꯣꯡ ꯐꯣꯡ ꯀꯥꯏꯕ ꯍꯥꯏ ꯇꯔꯦ ꯁꯥ ꯆꯥꯔ ꯀꯥꯟꯗ ꯌꯥꯝ ꯍꯥꯎꯕ ꯑꯃ ꯑꯣꯏ ꯑꯗꯨꯝꯍꯥꯏꯅꯗꯤ ꯑꯣꯏꯅ ꯄꯥꯝꯃꯦ ꯍꯥꯏꯇꯥꯔꯦ
ꯑꯣ ꯑꯗꯨꯁꯨ ꯍꯥꯎꯋꯦ ꯑꯗꯣ ꯑꯩꯗꯤ ꯌꯦꯟꯒ ꯉꯥ ꯑꯩꯗꯤ ꯍꯟꯗꯛ ꯃꯔꯛꯁꯦ ꯉꯥ ꯌꯥꯝ ꯆꯥꯅꯤꯡꯉꯦ ꯉꯥꯁꯦ ꯉꯧꯒꯦꯕꯨ ꯈꯜꯂꯤꯅꯦ ꯍꯌꯦꯡ ꯅꯠꯇ꯭ꯔꯒ ꯍꯪꯆꯤꯠꯄꯨꯗꯤ ꯉꯧꯔꯒ ꯆꯥꯕ꯭ꯔ ꯑꯃ ꯇꯧꯔꯅꯤ ꯌꯥꯝ ꯆꯥꯅꯤꯡꯉꯦ ꯉꯥꯁꯦ
ꯑꯣ ꯍꯣ ꯋꯥꯔꯤꯁꯨ ꯅꯨꯡꯉꯥꯏꯔꯤ ꯃꯇꯝꯁꯨ ꯈꯪꯍꯧꯗꯔꯦ ꯑꯩꯁꯨ ꯑꯩ ꯊꯕꯛ ꯑꯃ ꯆꯠꯊꯣꯛꯔꯤꯒꯦꯅꯦ
ꯍ ꯍꯣ ꯍꯣ ꯍꯣ ꯍꯣ ꯍꯣ ꯀꯣꯅ ꯁꯅꯔꯁꯦ
ꯑꯥꯎ
ꯎꯝ ꯎꯝ ꯎꯝ ꯊꯝꯃꯦꯀꯣ ꯑꯗꯨꯗꯤ ꯄꯣꯊꯥꯔꯣ ꯄꯣꯊꯥꯔꯣ